ꯍꯜꯂꯣ ꯁꯤꯁꯇꯔ ꯑꯣ ꯁꯤꯁꯇꯔ ꯍꯧꯖꯤꯛ ꯀꯩꯗꯧꯔꯝꯃꯤꯅꯣ ꯁꯤꯁꯇꯔ
ꯑꯩꯁꯦ ꯍꯧꯖꯤꯛ ꯑꯉꯥꯡꯁꯤꯡ ꯇꯨꯏꯁꯟ ꯇꯧꯔꯝꯕꯅꯦ ꯑꯗꯣ ꯂꯣꯏꯕꯗ ꯉꯥꯏꯔꯤꯌꯦ ꯀꯩ ꯂꯩꯔꯒꯦ
ꯀꯩꯅꯣ ꯑꯩꯈꯣꯏ ꯉꯁꯤꯗꯣ ꯑꯩꯁꯨ ꯀꯩꯅꯣ ꯇꯧꯖꯦ ꯑꯩꯈꯣꯏ ꯏꯆꯤꯜ ꯏꯅꯥꯎꯒꯩ ꯑꯝꯇꯪ ꯑꯥ ꯀꯩꯅꯣꯝꯃ ꯁꯨꯝ ꯆꯥꯁꯦ ꯅꯨꯡꯁꯥꯒꯅ ꯁꯥꯕꯅꯦ
ꯑꯁ ꯌꯥꯏꯌꯦ ꯑꯗꯨꯗꯤ ꯍꯥꯏꯗꯤ ꯑꯩꯁꯨ ꯑꯉꯥꯡ ꯇꯨꯢꯁꯟ ꯂꯣꯢꯔꯛ ꯇꯉꯥꯏꯅꯤꯅꯀꯣ ꯑꯗꯒꯤ ꯉꯁꯤꯗꯤ ꯑꯩꯒꯤ ꯑꯉꯥꯡ ꯑꯅꯤ ꯑꯍꯨ ꯑꯍꯨꯝꯒꯤ ꯑꯥ ꯇꯨꯏꯁꯟꯒꯤ ꯐꯤꯁꯨ ꯄꯤꯔꯝꯃꯦꯕꯀꯣ ꯑꯗꯨꯅ ꯍꯥꯏ ꯗꯤ ꯑꯩꯅꯁꯨ ꯈꯔ ꯍꯦꯟꯅ ꯄꯨꯊꯣꯛ ꯒ ꯑꯁ ꯀꯩꯅꯣꯝꯃ ꯆꯥꯔꯁꯦ ꯌꯥꯏꯍꯦ
ꯑꯗꯨꯅꯦ ꯑꯩꯈꯣꯏ ꯆꯥꯃꯤꯟꯅꯒꯤꯗꯕꯁꯨ ꯌꯥꯝ ꯀꯨꯏꯔꯦ ꯍꯥꯏꯕ
ꯑꯗꯣ ꯍꯥꯏꯗꯤ ꯀꯩꯅꯣꯍꯣꯏꯁꯨ ꯈꯔ ꯀꯧꯔꯛ ꯑꯣ ꯏꯆꯦ ꯏꯅꯥꯎꯄꯤ ꯂꯩꯔꯤꯛꯁꯤꯡꯗꯨꯁꯨ ꯈꯔ ꯀꯧꯔꯛꯑꯣ ꯑꯗꯩ ꯑꯩꯅꯁꯨ ꯁꯣꯝꯗꯒꯤ ꯑꯗꯣ ꯑꯩꯈꯣꯏꯗ ꯑꯣꯏꯅ ꯇꯧꯔꯁꯤꯔꯣ ꯍꯥꯏꯗꯤ ꯑꯩꯈꯣꯏꯗꯅ ꯈꯔ ꯌꯨꯝ ꯆꯥꯎꯕꯅꯤ ꯁꯤꯅ ꯅꯨꯡꯉꯥꯏꯔꯅꯤ
ꯍꯣꯏ ꯌꯥꯡꯉꯦ ꯌꯥꯌꯦ
ꯑꯣ ꯑꯗꯨꯗꯤ ꯀꯩꯅꯣ ꯇꯧꯔꯣ ꯀꯩꯀꯩ ꯇꯧꯁꯦꯕ
ꯇꯧꯕꯁꯦ ꯀꯩꯅꯣ ꯇꯧꯔꯁ ꯑꯥ ꯁꯤꯡꯖꯨ ꯑꯃꯗꯤ ꯀꯝꯄꯜꯁꯔꯤ ꯇꯧꯔꯁꯦ
ꯄꯨꯉꯥꯎ ꯌꯥꯏꯌꯦ ꯌꯥꯏꯌꯦ
ꯁꯤꯡꯖꯨꯒ ꯕꯣꯔꯥꯗꯣ ꯍꯧꯔꯁꯤꯔꯣ ꯑꯩꯈꯣꯏꯅ ꯑꯣꯏꯅ ꯍꯥꯏꯗꯤ ꯍꯩ ꯁꯥꯕ ꯑꯅꯤ ꯀꯩꯅꯣꯗ ꯀꯤ ꯂꯩꯔꯨꯕ ꯕꯣꯔꯥ ꯍꯥꯏꯕꯁꯤ ꯈꯤꯇꯪ ꯀꯩꯅꯣꯝꯃ ꯁꯨꯝ ꯁꯨꯝ ꯇꯧꯋꯤꯗꯅꯀꯣ
ꯎꯝ ꯌꯥꯢ ꯌꯥꯏ ꯌꯦ
ꯑꯩꯈꯣꯏ ꯏꯁꯥꯅ ꯍꯧꯖꯦꯡꯕꯅ ꯐꯗꯣꯏꯔꯥꯅ ꯑꯃꯨꯛꯁꯨ ꯈꯜꯂꯛꯄ
ꯍꯣꯏ ꯍꯥꯏꯗꯤ ꯑꯥ ꯀꯩꯌꯗꯣ ꯑꯥ ꯋꯥꯞ ꯄꯥꯡꯒꯜ ꯈꯥꯃꯦꯟ ꯑꯅ ꯑꯩꯈꯣꯏ ꯈꯥꯃꯦꯟ ꯈꯔ ꯆꯥꯎꯕꯗꯣ ꯑꯗꯨꯗꯨꯁꯨ ꯑꯩꯈꯣꯏꯗ ꯂꯩꯌꯦ ꯑꯗꯨꯗꯣ ꯄꯥꯛꯅ ꯄꯥꯛꯅ ꯇꯧꯔꯒ ꯕꯣꯔꯥ ꯑꯃ ꯍꯧꯔꯁꯤ ꯖꯤ ꯑꯗꯒꯤ ꯑꯩꯈꯣꯏꯒꯤ ꯑꯥ ꯆꯥꯉꯥꯡꯁꯨ ꯂꯣꯟꯁꯦꯕ ꯀꯣ ꯈꯔ ꯑꯗꯨꯒ ꯑꯩꯅ ꯉꯁꯥꯏꯁꯦ ꯑꯩꯅ ꯆꯧ ꯄꯦꯛꯀꯦꯠ ꯑꯃ ꯍꯥꯏꯗꯤ ꯑꯩ ꯁꯨꯝ ꯅꯨꯡꯊꯤꯟ ꯐꯔꯛꯀꯨꯝꯕꯗ ꯍꯦꯛ ꯈꯔ ꯈꯔ ꯍꯧꯅꯕ ꯂꯦꯛꯞꯄꯅꯦ ꯑꯗꯨꯁꯨ ꯑꯗꯨꯝ ꯍꯧꯔꯁꯦ ꯑꯗꯣ ꯀꯣꯟꯅ ꯗ꯭ꯔꯒꯁꯨ ꯍꯥꯏꯗꯤ ꯑꯩꯈꯣꯏ ꯃꯤ ꯌꯥꯝꯗ ꯑꯣꯏꯔ ꯇꯥꯔꯒꯗꯤ ꯄꯦꯀꯦꯠ ꯑꯃꯒ ꯂꯩꯔꯒ
ꯍꯣꯏ ꯌꯥꯏ ꯌꯥꯏꯌꯦ ꯑꯗꯨꯁꯨ
ꯑꯣ ꯑꯣ ꯑꯗꯣ ꯑꯥ ꯍꯥꯏꯌꯣ ꯍꯥꯏꯌꯣ
ꯄꯩꯁꯥꯁꯦ ꯀꯌꯥ ꯀꯌꯥꯃꯨꯛ ꯀꯟꯇ꯭ꯔꯤꯕ꯭ꯌꯨꯠ ꯇꯧꯁꯤꯒꯦ
ꯄꯩꯁꯥ ꯍꯥꯏꯁꯦ ꯑꯩꯈꯣꯏꯗꯤ ꯏꯆꯤꯜ ꯏꯅꯥꯎꯁꯦ ꯑꯩꯈꯣꯏ ꯇꯔꯨꯛ ꯇꯔꯦꯠꯃꯨꯛ ꯁꯨꯕꯅꯤꯅ ꯑꯗꯨꯝ ꯑꯗꯒꯤ ꯑꯩꯈꯣꯏ ꯑꯇꯩ ꯑꯇꯩ ꯑꯍꯜ ꯂꯃꯟꯈꯩꯁꯨ ꯑꯗꯨꯝ ꯈꯔ ꯈꯔ ꯆꯥꯗꯣꯏꯅꯤꯅ ꯑ ꯀꯃꯥꯏꯅ ꯇꯧꯅꯤ ꯎꯝ ꯐꯤꯐꯇꯤ ꯐꯤ ꯐꯇꯤꯃꯨꯛ ꯇꯧꯔꯁꯤꯔꯥ ꯑꯗꯨꯒ ꯑꯩꯅꯁꯨ ꯑꯗꯨꯝ ꯈꯔ ꯍꯦꯟꯅ ꯑꯗꯨꯝ ꯄꯨꯊꯣꯛꯑꯒꯦ
ꯌꯥꯏ ꯌꯥꯏ ꯌꯥꯏ
ꯎꯝ ꯑꯣ ꯑꯗꯨꯗꯤ ꯅꯣꯏ ꯈꯣꯝꯖꯤꯟꯅꯔꯒ ꯂꯥꯛꯑꯣ ꯑꯩꯈꯣꯏꯗ ꯑꯣꯏꯅ ꯑꯗꯨꯗꯨꯒ ꯑꯩꯅꯁꯨ ꯍꯥꯟꯅꯗꯒꯤ ꯆꯧ ꯄꯦꯀꯦꯠ ꯑꯃ ꯂꯩꯁꯜꯂꯒ ꯂꯩꯔꯦ ꯍꯥꯏꯗꯣ ꯑꯃꯒ ꯂꯧꯔꯁꯦ ꯑꯗꯨꯗꯨꯒ ꯄꯦꯛꯀꯦꯠ ꯑꯅꯤ ꯇꯧꯔꯁꯦ ꯑꯗꯣ ꯅꯣꯏꯒꯤ ꯁꯣꯁꯀ ꯂꯩꯅꯔꯤꯕ꯭ꯔꯣ
ꯁꯣꯁ ꯁꯦ ꯂꯩꯔꯝꯕꯁꯨ ꯌꯥꯏꯌꯦ ꯑꯩ ꯌꯦꯡ ꯉꯛꯀꯦ
ꯑꯣ ꯑꯗꯨꯅ ꯌꯦꯡꯉꯣ ꯍꯥꯏꯗꯤ ꯂꯩꯔꯒꯗꯤ ꯈꯔ ꯄꯥꯏꯔꯣ ꯑꯩꯒꯤ ꯁꯣꯁꯇꯣ ꯍꯥꯏꯗꯤ ꯄꯦꯀꯦꯠ ꯑꯅꯤ ꯑꯣꯏꯔꯛ ꯑꯒꯗꯤ ꯈꯔ ꯀꯧꯗꯧ ꯃꯥꯜꯂꯦꯕ ꯋꯥ ꯑꯗꯨ ꯑꯗꯣ ꯁꯣꯁꯇꯣ ꯑꯃꯨꯛ ꯑꯃ ꯂꯩꯅꯔꯒꯗꯤ ꯄꯩꯁꯥꯗꯣ ꯑꯥ ꯌꯧꯈ꯭ꯔꯅꯤ ꯑꯗꯨꯅ ꯃꯥꯏ ꯇꯧꯔꯁꯦ ꯑꯗꯣ ꯁꯤꯡꯖꯨ ꯃꯆꯟꯗꯤ ꯅꯣꯏꯒꯤ ꯀꯩꯅꯣ ꯃꯅꯤꯡꯗꯒꯤ ꯀꯣꯝꯄ꯭ꯔꯦꯀꯥ ꯇꯣꯅꯤꯡꯈꯣꯛ ꯀꯩꯀꯥꯗꯣ ꯈꯔ ꯑꯗꯨꯝ ꯄꯥꯏꯁꯤꯜꯂꯛꯑꯣꯀꯣ ꯅꯣꯏ ꯑꯗꯨꯒ ꯁꯤꯗꯒꯤꯅ ꯑꯗꯨꯝ ꯈꯣꯢ ꯑꯩꯈꯣꯏꯗ ꯄꯥꯟꯕ ꯍꯥꯏꯗꯤ ꯃꯌꯥꯡꯇꯣꯟꯒꯨꯝꯕ ꯑꯗꯒꯤ ꯌꯦꯟꯗꯦꯝꯒꯨꯝꯕ ꯀꯩ ꯀꯩ ꯈꯔ ꯑꯗꯨꯝ ꯂꯥꯡꯉꯝꯃꯒꯦ ꯑꯩꯅꯁꯨ ꯑꯗꯒꯤ ꯑꯩꯈꯣꯏ ꯇꯥꯃꯣ ꯗꯣꯡꯉꯔꯥꯡ ꯑꯥꯠ ꯗ ꯑꯦꯛꯁ ꯀꯔꯁꯟ ꯆꯠꯂꯨꯏꯅ ꯀꯩꯅꯣ ꯄꯥꯠꯇ ꯆꯠꯂꯦꯅ ꯑꯩꯈꯣꯏꯒꯤ ꯑ ꯊꯝꯅꯥ ꯃꯆꯥ ꯈꯦꯟꯖꯣꯡ ꯑꯅ ꯑꯃ ꯂꯩꯕꯗꯣ ꯈꯪꯉꯤꯗꯅ ꯑꯗꯨꯗꯨꯃꯒ ꯗꯨꯁꯨ ꯗꯨꯝ ꯈꯔ ꯂꯩ ꯌꯦ ꯑꯗꯨꯗꯨꯒ ꯀꯣꯠꯂꯒ ꯑꯁ ꯌꯥꯝ ꯍꯥꯎꯗꯧꯔꯤꯍꯦ
ꯑꯗꯨꯅꯦ ꯑꯍꯝ ꯑꯗꯨ ꯅꯣꯏꯕꯨ ꯑꯩꯅ ꯆꯉꯥꯡ ꯂꯣꯟꯖꯦ ꯍꯥꯏꯖꯤꯕꯨ ꯑꯗꯨꯝ ꯌꯥꯕ꯭ꯔꯣ ꯅꯣꯏ ꯆꯥꯉꯧ ꯊꯛꯅꯤꯡꯉꯤꯔꯣ ꯆꯉꯥꯡꯅ ꯍꯦꯟꯅ ꯆꯥꯅꯔꯣꯏꯗ꯭ꯔꯅꯦ
ꯍꯜꯂꯣ
ꯍꯜꯂꯣ
ꯑꯣ ꯇꯥꯔꯦ ꯇꯥꯔꯦ ꯑꯩ ꯁꯣꯝꯅꯀꯟꯗ ꯅꯦꯋꯥꯛꯁꯨ ꯈꯔ ꯅꯨꯡꯉꯥꯏꯈꯤꯗ꯭ꯔꯦ
ꯑꯣ ꯑꯗꯨꯗꯤ ꯆꯉꯥꯡꯗꯣ ꯑꯣꯏꯅ ꯑꯗꯨꯝ ꯂꯣꯜꯂꯖꯦ ꯑꯗ ꯒꯤ ꯁꯤꯡꯖꯨ ꯀꯩꯀꯥꯗꯨꯅ ꯅꯣꯏ ꯂꯥꯛꯑ ꯇꯧꯔꯖꯦ ꯑꯗꯣ ꯅꯣꯏ ꯍꯥꯏꯗꯤ ꯆꯧꯖꯨ ꯁꯤꯡꯖꯨꯖꯨ ꯆꯥꯁꯨ ꯇꯧꯗꯧꯅꯤꯅꯅꯦ ꯈꯔ ꯉꯟꯅ ꯂꯥꯛꯑꯣ ꯍꯥꯏ ꯄꯦ ꯑꯩꯈꯣꯏ ꯃꯤ ꯗꯨ ꯌꯥꯝꯕꯅꯤꯅ ꯍꯥꯏꯗꯤ ꯄꯣꯠꯇꯣ ꯌꯥꯝꯃꯛꯇꯧꯕꯅꯤꯅꯅꯦ ꯀꯨꯏꯅ ꯃꯨꯛ ꯆꯪꯅꯤꯕ
ꯑ
ꯇꯩ ꯇꯩ ꯍꯥꯏꯗꯤ ꯑ ꯈꯥꯃꯦꯟ ꯁꯤꯟꯕ ꯂꯩ ꯔꯦ ꯑꯩꯈꯣꯏꯗ ꯑꯗꯒꯤ ꯃꯣꯔꯣꯛ ꯑꯇꯦꯛꯄ ꯑꯗꯒꯤ ꯍꯋꯥꯏ ꯍꯥꯏꯗꯤ ꯍꯥꯞꯀꯗꯣꯔꯤꯕ ꯆꯪꯒꯗꯧꯕꯁꯤꯡꯗꯨꯗꯤ ꯂꯣꯏꯅ ꯂꯩꯔꯦꯕꯀꯣ
ꯑꯥ ꯑꯥ
ꯅꯣꯏ ꯑꯩꯅ ꯍꯧꯖꯤꯛ ꯍꯥꯏꯕ ꯍꯥꯏꯗꯤ ꯐꯤꯞꯇꯤ ꯐꯤꯞꯇꯤ ꯈꯥꯏꯅꯖꯦꯅ ꯍꯥꯏꯕꯗꯣ ꯑꯗꯨꯗꯨꯇꯪ ꯄꯣꯔꯛꯑꯣ ꯑꯗꯨꯒ ꯗꯨꯝ
ꯂꯥꯛꯑꯣꯗ ꯍꯧꯖꯤꯛ ꯍꯥꯏꯗꯤ ꯑ ꯄꯨꯡ ꯑꯍꯨꯝꯃꯨꯛꯁꯨ ꯇꯥꯔꯛꯑꯅꯤ ꯑꯗꯨꯝ ꯈꯔ ꯉꯟꯅ ꯍꯧꯖꯦꯕ
ꯍꯣꯏ ꯌꯥꯏꯌꯦ ꯌꯥꯏꯌꯦ ꯑꯗꯨꯗꯤ ꯑꯩꯖꯨ ꯑ ꯑꯗꯨ ꯅꯠꯇꯕ ꯁꯨꯝ ꯑꯇꯣꯞ ꯑꯇꯣꯞꯄ ꯀꯩꯅꯣꯒꯤ ꯁꯤꯡꯖꯨꯒꯤꯗꯣ
ꯑꯥ
ꯃꯄꯣꯠꯁꯦ ꯍꯦꯟꯅ ꯍꯥꯎ꯭ꯔꯤꯉꯩ ꯀꯔꯤ ꯀꯔꯤ ꯀꯩꯀꯩꯒ ꯁꯨꯝ ꯍꯥꯞꯆꯤꯟꯖꯤꯒꯦ
ꯄꯣꯠ ꯍꯥꯏꯁꯦ ꯑꯩꯈꯣꯏ ꯗꯨꯝ ꯀꯣꯕꯤ ꯀꯩꯀꯥ ꯑꯗꯩ ꯃꯔꯣꯏ ꯃꯄꯥꯡꯅ ꯍꯧꯖꯤꯛ ꯍꯥꯏꯔꯤꯕ ꯅꯪꯅ ꯇꯣꯅꯤꯡꯈꯣꯛꯄ ꯀꯣꯝꯄ꯭ꯔꯦꯛꯀ ꯑꯗꯨ ꯄꯣꯔꯛꯑꯅꯤ ꯑꯗꯩ ꯑꯩꯈꯣꯏ ꯁꯤꯗ ꯄꯥꯟꯕ ꯈꯔ ꯑꯃ ꯇꯧꯔꯅꯤ ꯑꯗꯣ ꯑꯁ ꯑ ꯅꯣꯏꯅ ꯈꯔ ꯑꯉꯥꯡ ꯑꯣꯏꯔꯝꯅꯤꯅ ꯅꯣꯏꯅ ꯇꯟꯗ꯭ꯔꯒꯗꯤ ꯑꯩꯈꯣꯏ ꯁꯤꯒꯤ ꯃꯅꯤꯡꯒꯤ ꯏꯕꯣꯍꯣꯏꯒꯤꯗ ꯀꯩꯅꯣꯗꯣ ꯍꯩꯕꯤ ꯃꯅꯥꯅ ꯑꯃ ꯂꯩꯕꯗꯣ ꯈꯪꯉꯤꯗꯅ ꯑꯗꯨꯗꯣ ꯃꯣꯏ ꯍꯧꯕꯅꯦꯕ ꯑꯗ ꯑꯩꯈꯣꯏꯗꯤ ꯑꯃꯨꯛ ꯁꯣꯝꯗ ꯑꯗꯨꯝ ꯀꯩ ꯁꯦꯝꯃꯝꯃꯒꯦꯗꯣ ꯅꯣꯏ ꯑꯉꯥꯡꯅꯤꯅ ꯅꯣꯏꯅ ꯍꯦꯛ ꯆꯠꯄꯗꯣ ꯇꯟꯗ꯭ꯔꯒꯗꯤ ꯆꯠꯂꯒ ꯑꯗꯨꯝ ꯑꯗꯨꯁꯨ ꯈꯔ ꯑꯗꯨꯝ ꯍꯥꯞꯆꯟꯕ ꯌꯥꯝ ꯍꯥꯎꯕꯅꯦ
ꯍꯣꯏ ꯌꯥꯏꯑꯦ ꯑꯩ ꯑꯗꯨꯒꯤ ꯒ꯭ꯔꯨꯞꯇꯨꯗ ꯑꯩ ꯍꯥꯏꯅꯔꯒ ꯍꯦꯛꯂꯛꯑꯒꯦ
ꯎꯝ ꯍꯣꯏ ꯑꯗꯨꯅꯦ ꯑꯗꯒꯤ ꯑꯥ ꯑꯗꯨꯝ ꯀꯥꯡꯍꯧꯒꯨꯝꯕꯗꯨꯗꯤ ꯍꯥꯏꯗꯤ ꯁꯤ ꯌꯨꯝꯗ ꯑꯃꯨꯛ ꯍꯧꯕꯗꯣ ꯃꯠ ꯃꯇꯝ ꯌꯥꯝ ꯆꯪꯉꯅꯤ ꯑꯗꯨꯅ ꯑꯩꯈꯣꯏ ꯁꯤꯒꯤ ꯊꯣꯡꯒꯥꯟꯒꯤ ꯏꯗꯣꯝꯆꯥ ꯑꯃ ꯌꯣꯟꯕꯗꯣ ꯑꯗꯨꯗꯒꯤ ꯑꯣꯏꯅ ꯀꯥꯡꯍꯧ ꯑꯗꯨꯗꯤ ꯑꯗꯨꯗꯒꯤ ꯑꯣꯏꯅ ꯑꯥ ꯂꯨꯄꯥ ꯌꯥꯡꯈꯩꯒꯤꯔꯥ ꯀꯩꯅꯣ ꯈꯔ ꯂꯩꯔꯖꯦ
ꯍꯣꯏ ꯌꯥꯏꯌꯦ ꯑꯗꯨꯅꯁꯨ ꯍꯦꯟꯅ ꯄꯩꯁꯥ
ꯑꯣ ꯑꯗꯣ ꯑꯍ ꯅꯣꯏꯒꯤꯗꯤ ꯊꯥꯡ ꯁꯣꯔꯤꯗꯣ ꯌꯥꯝꯅꯥ ꯊꯧꯗꯥꯏꯅꯦ ꯑꯗꯣ ꯁꯤꯡꯖꯨ ꯃꯌꯥꯟ ꯍꯥꯢꯗꯤ ꯀꯣꯕꯤꯀꯩ ꯀꯩ ꯈꯔ ꯈꯔ ꯁꯣꯏꯔꯛꯄꯗꯗꯤ ꯍꯥꯏꯗꯤ ꯊꯥꯡꯗꯣ ꯈꯔ ꯊꯧꯕꯗꯨꯅ ꯅꯨꯡꯉꯥꯏꯔꯅꯤ ꯑꯗꯣ ꯅꯣꯏꯒꯤ ꯇꯣ ꯄꯥꯏꯔꯛꯑꯣꯍꯦ
ꯍꯣꯏ ꯍꯣꯏ ꯑꯩꯁꯨ ꯄꯥꯏꯔꯛꯀꯦ ꯄꯥꯏꯔꯛꯀꯦ ꯑꯩꯈꯣꯏꯗꯨꯗꯤ ꯌꯥꯝ ꯊꯧꯔꯒꯅꯦ ꯌꯥꯝ ꯅꯨꯡꯉꯥꯏꯕꯅꯦꯕ ꯁꯣꯏꯕ ꯌꯥꯝꯅ
ꯑꯣꯠ ꯂꯣꯛꯁꯨ ꯀꯟꯅ ꯊꯨꯡꯏ ꯕꯅꯤ ꯇꯧꯔꯤꯁꯦ ꯁꯤꯡꯖꯨꯗꯣ ꯆꯥꯁꯤꯜꯂꯒꯅꯦ ꯐꯕ꯭ꯔꯥ ꯌꯦꯡꯒꯦ
ꯑꯁ ꯑꯗꯨꯒꯤꯗꯤ ꯀꯔꯤꯝ ꯈꯜꯂꯨꯅꯣ ꯂꯣꯛꯀꯤꯗꯤ ꯃꯣꯔꯣꯛ ꯑꯁꯕ ꯆꯁꯤꯠꯂ ꯐꯩ ꯍꯥꯏꯕꯅꯤ
ꯑꯗꯨꯅꯦ ꯑꯗꯨꯅꯦ ꯁꯤꯡꯖꯨꯁꯦ ꯃꯣꯔꯣꯛꯇꯤ ꯈꯔ ꯁꯥꯍꯜꯂꯁꯤꯀꯣ
ꯍꯣꯏ ꯁꯍꯟꯗꯖꯨ ꯃꯔꯣꯛꯛꯇꯤ ꯑꯔꯣꯏꯕꯤꯗ ꯁꯍꯥꯟꯒꯗꯕꯅꯤ ꯁꯍꯟꯗ ꯂꯥꯛꯇ ꯌꯥꯕ ꯅꯠꯇꯦ
ꯑꯣ ꯑꯗꯨꯅꯦ ꯑꯗꯨꯅꯦ ꯑꯗꯣ ꯑꯁ ꯀꯣꯠꯅꯕꯗꯤ ꯀꯣꯕꯤꯒ ꯑꯩꯅ ꯍꯧꯖꯤꯛ ꯍꯥꯏꯕ ꯈꯦꯟꯖꯣꯗꯨꯒꯗꯣ ꯑꯗꯨꯝ ꯌꯥꯔꯅꯤꯗ
ꯍꯣꯏ ꯈꯦꯝꯖꯣ ꯑꯦ ꯈꯦꯝꯖꯣꯡ ꯍꯥꯏꯔꯒꯅꯦ ꯑꯩꯈꯣꯏ ꯅꯣꯡꯉꯈꯣ ꯈꯣꯡꯖꯣꯝ ꯏꯕꯣꯛ ꯍꯣꯏꯗ ꯆꯠꯂꯒꯅꯦ
ꯑꯥ
ꯅꯣꯡꯃ ꯍꯦꯛꯎꯁꯤꯔꯣ ꯀꯥꯡ ꯃꯇꯝꯁꯨ ꯌꯧꯁꯜꯂꯛꯑꯦ ꯊꯝꯕꯥꯜ ꯑꯗꯒꯤ ꯊꯝꯕꯥꯜ ꯃꯅꯥ ꯀꯩꯀꯥꯗ ꯍꯦꯛꯑꯒ ꯑꯩꯈꯣꯏ ꯑꯃ ꯆꯥꯕꯤ ꯊꯛꯄꯤꯗꯣ ꯑꯗꯨꯁꯨ ꯇꯧꯕꯒꯤ ꯄ꯭ꯔꯣꯒꯥꯝꯗꯣ ꯍꯣꯔꯦꯟ ꯁꯤꯡꯖꯨꯗ ꯑꯝꯇꯪ ꯈꯟꯅꯊꯣꯛꯑꯁꯤꯔꯣ ꯑꯗꯣ ꯈꯟꯅꯗ꯭ꯔꯤꯉꯩꯗꯩ ꯏꯕꯥꯅꯤ ꯍꯥꯟ ꯍꯥꯟꯅ ꯑꯃꯨꯛꯇꯪ ꯍꯧꯗꯣꯛꯄꯅꯗꯤ ꯆꯨꯝꯕ꯭ꯔꯥꯅꯗꯤ ꯈꯟꯕ ꯑꯩꯅꯖꯨ ꯑꯩꯒꯤ ꯁꯨꯝ ꯋꯥꯈꯟꯗ
ꯑꯥ ꯍꯣ ꯍꯣꯏ ꯑꯗꯨ ꯑꯍ ꯀꯦꯅꯣꯁꯦ ꯑꯗꯤ ꯊꯝꯕꯜꯒꯨꯝꯕꯁꯦ ꯍꯥꯏꯗꯤ ꯑꯥꯥ ꯑꯩꯈꯣꯏ ꯇꯥꯃꯣ ꯍꯣꯏꯅꯕꯨꯗꯤ ꯃꯣꯏꯅ ꯆꯠꯄꯗ ꯍꯦꯛꯂꯛꯑꯒ ꯈꯣꯠꯂꯛꯑꯒꯕꯨꯗꯤ ꯑꯗꯨꯝ ꯂꯩꯌꯦꯕꯀꯣ ꯑꯗꯨꯗ ꯁꯨꯝ ꯑꯩꯁꯨ ꯆꯠꯂꯒ ꯑꯩ ꯈꯨꯠꯅꯒ ꯁꯨꯝ ꯍꯦꯛꯑꯒꯒ ꯄꯣꯔꯛꯄ ꯈꯣꯠꯄ ꯑꯗꯨꯝ ꯏꯁꯥꯅ ꯍꯦꯛꯆꯕꯗꯣ ꯑꯗꯨꯗꯨ ꯁꯨꯁ ꯌꯥꯝ ꯄꯥꯝ ꯂꯩꯔꯝꯅꯦ ꯑꯗꯣ ꯍꯣꯔꯦꯟ ꯑꯩꯈꯣꯏ ꯃꯤ ꯁꯨꯔꯀꯥꯟꯗ ꯍꯥꯏꯅꯔꯁꯦ ꯑꯗꯨꯒ ꯑꯩꯈꯣꯏꯁꯨ ꯈꯤꯇꯪ ꯆꯠꯂꯨꯁꯦ
ꯀꯤꯂꯤꯐꯥꯡ ꯖꯤꯃꯤꯟꯅ
ꯑꯁ ꯑ ꯃꯇꯥꯡ ꯃꯇꯝ ꯌꯦꯡꯉꯒ ꯑꯩꯈꯣꯏꯁꯨ ꯁꯤꯡꯖꯨꯒꯤ ꯈꯤꯇꯪ ꯍꯥꯏꯗꯤ ꯔꯦꯗꯤꯗ ꯈꯤꯇꯪ ꯂꯩꯔꯒ ꯑꯥꯗ ꯑꯗꯨꯝ ꯑꯗꯨꯝ ꯍꯤ ꯇꯣꯡꯅ ꯇꯣꯡꯅ ꯑꯗꯨꯝ ꯁꯤ ꯁꯤꯡꯖꯨꯕꯨ ꯆꯥꯊꯣꯛꯁꯤꯅꯦ
ꯑꯗꯨꯃꯥꯏꯅ
ꯑꯗꯨꯅꯦ ꯁ ꯀꯨꯏꯔꯦꯗ ꯄꯥꯠꯅꯨꯡ ꯑ ꯍꯥꯏꯗꯤ ꯌꯦꯡꯈꯤꯗꯕ ꯑꯗꯨꯝ ꯊꯕꯛ ꯏꯟꯈꯥꯡꯁꯦ ꯑꯗꯨꯝ ꯇꯧꯔꯒ ꯑꯗꯨꯝ ꯅꯣꯡꯉꯥꯟꯕꯗꯩ ꯅꯨꯃꯤꯠ ꯇꯥꯕꯧ ꯊꯕꯛꯁꯦ ꯑꯗꯨꯝ ꯆꯤꯜꯂꯒ ꯂꯩꯔꯕꯅꯤꯅ ꯑꯗꯨꯝ ꯃꯥꯛꯉꯥꯛ ꯀꯣꯏꯊꯣꯛꯄꯒꯁꯦ ꯁꯪꯗ꯭ꯔꯕꯅꯤ ꯖꯦ
ꯑꯗꯨꯅꯦ ꯑꯩꯈꯣꯏ ꯄꯨꯟꯒꯤꯗꯕꯒ ꯌꯥꯝ ꯀꯨꯏꯔꯦꯕ ꯒꯦ
ꯑꯗꯨ ꯅꯪꯕꯨ ꯎꯝ ꯍꯥꯏꯔꯣ ꯍꯥꯏꯔꯣ
ꯑꯗꯨꯅ ꯍꯣꯔꯦꯟꯗꯤ ꯃꯤ ꯁꯨꯢꯔꯤꯉꯩ ꯇꯥꯏꯃꯤꯡꯗꯣ ꯑꯗꯨꯗ ꯑꯝꯇꯪ ꯍꯧꯗꯣꯛꯍꯧꯔꯁꯦ ꯁꯤꯒꯤ ꯊꯧꯔꯝꯁꯦ ꯑꯗꯨ ꯅꯠꯇ꯭ꯔꯒꯗꯤꯅꯦ ꯑꯩ ꯁꯪꯕ ꯃꯥ ꯁꯪꯕ ꯁꯨꯝ ꯉꯥꯏꯅ ꯂꯩ ꯇꯥꯔꯒꯗꯤ ꯃꯤꯁꯤꯡꯁꯦ ꯑꯝꯇ ꯄꯨꯜꯂꯔꯣꯏꯕ ꯑꯗꯨꯗꯤ ꯑꯗꯨꯝꯅ ꯍꯣꯔꯦꯟ ꯍꯣꯔꯦꯟ ꯏꯆꯦꯅꯁꯨ ꯈꯔ ꯍꯧꯗꯣꯛꯄꯤꯔꯛꯑꯣ
ꯑꯥ
ꯍꯣꯢ
ꯑꯗꯣ ꯅꯪꯕꯨ ꯉꯁꯤ ꯀꯣꯂꯦꯖ ꯀꯆꯠꯂꯨꯕ꯭ꯔꯣ
ꯑꯥ ꯏꯆꯦ ꯑꯩ ꯀꯣꯂꯦꯖ ꯆꯠꯂꯨꯏꯌꯦ ꯑꯩꯈꯣꯏ ꯀꯩꯅꯣꯒꯤ ꯑ ꯏꯟꯇꯔꯟꯁꯤꯞ ꯆꯠꯄ
ꯑꯣ
ꯍꯜꯂꯛꯄꯗ ꯉꯥꯏꯔꯤꯌꯦ ꯏꯟꯇꯔꯟꯁꯤꯞ ꯆꯠꯂꯨꯕꯅꯦ ꯍꯜꯂꯛꯑꯦ ꯍꯜꯂꯛꯑ ꯆꯥꯛ ꯏꯁꯤꯡ ꯆꯥꯎꯔꯒ ꯁꯨꯝ ꯄꯣꯊꯥꯔꯝꯕ ꯏꯆꯦꯗꯤ ꯀꯩꯗꯧꯔꯝꯃꯤꯅꯣ
ꯑꯁ ꯑꯩꯁꯦ ꯑꯝ ꯑꯩꯈꯣꯏꯒꯤ ꯑ ꯏꯅꯦꯒꯤ ꯃꯆꯥꯁꯤꯡ ꯈꯔ ꯂꯥꯛꯑꯝꯃꯦꯕꯀꯣ ꯑꯗꯨ ꯂꯥꯛꯄꯅꯤꯅ ꯉ ꯑꯁꯤꯗꯤ ꯑꯩꯁꯨ ꯁ꯭ꯀꯨꯜꯁꯨꯨ ꯆꯠꯇ꯭ꯔꯦ ꯁꯨꯇꯤ ꯂꯧꯊꯣꯛꯑꯦ ꯑꯗꯨꯗꯨꯒ ꯍꯥꯏꯗꯤ ꯃꯤ ꯂꯥꯛꯏꯕꯅꯤꯅ ꯆꯥꯛ ꯏꯁꯤꯡ ꯀꯩꯀꯥꯗꯣ ꯏꯃꯥ ꯃꯊꯟꯇ ꯍꯣꯠꯅꯕ ꯉꯝꯗꯕꯅꯤꯅ ꯑꯗꯨꯝ ꯍꯣꯠꯅꯃꯤꯟꯅꯔꯦ ꯑꯗꯨꯅꯤ ꯉꯁꯤꯗꯤ ꯊꯕꯛꯁꯨ ꯈꯔ ꯋꯥꯕ
ꯍꯣꯏ ꯍꯣꯏ
ꯑꯗꯨꯅꯦ ꯂꯣꯏꯕꯇ ꯉꯥꯏꯔꯤ ꯗꯨꯅꯦ ꯅꯨꯡꯊꯤꯟ ꯉꯥꯏꯍꯥꯛꯇꯪꯁꯤꯗꯤ ꯁꯥꯕꯅꯤꯅ ꯋꯥꯔꯦꯗꯅꯁꯨ ꯇꯨꯝꯊꯣꯛꯑꯒ ꯂꯩꯕꯗꯣ ꯑꯁ ꯌꯥꯝ ꯁꯥꯏꯌꯦꯕ ꯑꯗꯨꯗꯨꯅ ꯑꯗꯨꯝ ꯑꯩꯈꯣꯏꯒꯤ ꯃꯅꯤꯡ ꯃꯌꯥꯗ ꯅꯨꯡꯁꯤꯠ ꯁꯤꯠꯄ ꯖꯒꯥ ꯑꯃ ꯊꯤꯔꯒ ꯑꯗꯨꯝ ꯐꯝꯃꯝꯃꯤ ꯍꯣꯏꯗꯣ ꯍꯣꯔꯦꯟꯅꯦ ꯃꯤꯁꯤꯡꯗꯣ ꯍꯧꯔꯒꯅꯦ ꯑꯗꯨꯝ ꯉꯟ ꯉꯟꯇꯥꯥꯅ ꯂꯥꯛꯑꯣ ꯍꯥꯏꯗꯤ ꯁꯦꯝꯒꯗꯕꯗꯨꯁꯨ ꯌꯥꯝꯕꯅꯤꯅ
ꯑꯗꯣ ꯄꯨꯡꯁꯦ ꯀꯌꯥ ꯑꯗꯥꯏꯃꯨꯛꯇꯣ ꯍꯧꯁꯤꯒꯦ
ꯄꯨꯡꯁꯦ ꯍꯧꯖꯤꯛ ꯀ꯭ꯌꯥꯅꯣ ꯇꯧꯅꯤꯅ ꯍꯧꯖꯤꯛ ꯑꯗꯨꯝ ꯂꯥꯛꯁꯜꯂꯣꯗ ꯍꯥꯏꯗꯤ ꯃꯌꯥꯝ ꯌꯥꯝꯕꯅꯤꯅꯀꯣ ꯈꯔ ꯉꯟꯅ ꯇꯧꯔꯒ ꯈꯔ ꯉꯟꯅ ꯂꯣꯏꯅꯕ
ꯍꯣꯏ ꯍꯣꯏ ꯑꯩꯁꯨ ꯑꯗꯨꯨꯃꯥꯏꯅ ꯂꯣꯏꯁꯟꯕꯒ ꯄꯥꯝꯗ꯭ꯔꯦ ꯍꯥꯏꯗꯤ ꯑꯩꯁꯨ ꯀꯩꯅꯣ ꯇꯧꯔꯒꯦ ꯏꯔꯨꯖ ꯃꯥꯏꯊꯖ ꯇꯧꯗꯨꯅ ꯂꯥꯛ ꯍꯥꯏꯗꯤ ꯆꯥꯕꯁꯦ ꯈꯔ ꯍꯛꯆꯥꯡ ꯈꯔ ꯅꯥꯟꯅ ꯑꯣ ꯍꯧꯖꯤꯛꯁꯦ ꯍꯜꯂꯛꯄꯩ ꯑꯩꯁꯨ ꯍꯨꯃꯥꯡ ꯌꯥꯝ ꯁꯧꯔꯤꯕꯀꯣ ꯑꯗꯨꯅ ꯏꯔꯨ ꯅꯥꯟꯅ ꯂꯨꯖ ꯄꯨꯊꯣꯛ ꯎꯄ ꯂꯣꯏꯕꯒ ꯑꯗꯨꯝ ꯄꯣꯠ ꯉꯁꯥꯏ ꯏꯆꯦꯅ ꯍꯥꯏꯔꯤꯕ ꯄꯣꯠ ꯆꯩꯒꯤꯗꯣ ꯑꯗꯨ ꯂꯣꯏꯔ ꯑꯩ ꯄꯨꯔꯥ ꯂꯥꯛ
ꯑꯣ ꯄꯔꯣꯑꯣ ꯄꯔꯣ
ꯑꯗꯨꯏ ꯆꯦꯗꯤ ꯑꯇꯣꯞꯄ ꯊꯕꯛ ꯑꯆꯤꯟꯕ ꯀꯩꯁꯨꯝ ꯇꯧꯔꯣꯏꯗꯕ ꯅꯠꯇ꯭ꯔꯣ
ꯑꯣ ꯇꯧꯔꯣꯏ ꯇꯧꯔꯣꯏ ꯑꯩꯗꯤꯅꯦ ꯍꯥꯏꯗ ꯍꯥꯏꯗꯤ ꯑꯩꯒꯤ ꯍꯥꯟꯅ ꯌꯨꯝꯗꯒꯤ ꯂꯩꯕꯁꯤꯡꯁꯦ ꯁꯦꯝꯃ ꯈꯣꯠꯂꯒꯅꯦ ꯅꯣꯏ ꯂꯥꯛ ꯑꯗꯨꯝ ꯉꯥꯏꯔꯝꯃꯒꯦ ꯑꯗꯨꯗꯨꯒ ꯑꯗꯨꯝ ꯅꯣꯏ